ꯑ ꯇꯥꯏꯌꯦ ꯑꯥꯎ
ꯑꯧ ꯏꯆꯦꯕꯨ ꯀꯩꯗꯧꯕꯤꯔꯤꯒꯦ꯫
ꯑꯁ ꯈꯪꯗꯦꯗ ꯀꯔꯤꯕꯨ ꯇꯧꯗꯣꯏꯅꯣ ꯁꯥꯒ ꯁꯥꯕꯒ ꯑꯩꯗꯤ ꯐꯝꯃꯒ ꯂꯩꯔꯝꯕꯅꯤꯅ ꯇꯧꯔꯤꯁꯦ ꯁꯥꯃꯟꯗꯅ
ꯑꯣ ꯑꯁ ꯑꯗꯨꯅꯤꯅꯦ ꯍꯧꯖꯤꯛꯀꯤ ꯈꯨꯠꯁꯥꯁꯤꯗꯤ ꯍꯥꯟꯅ ꯑꯩꯈꯣꯏꯒꯤ ꯈꯨꯁꯥꯒ ꯃꯥꯟꯅꯗ꯭ꯔꯦ
ꯍꯣꯏ ꯍꯋꯥ ꯅꯨꯡꯁꯤꯠꯁꯦ ꯑꯣꯟꯕꯅꯦꯅꯦ ꯑꯋꯣꯟꯕꯁꯦ
ꯑꯁ ꯑꯗꯣ ꯏꯆꯦ ꯍꯧꯖꯤꯛꯇꯤ ꯅꯨꯡꯁꯥꯁꯤ ꯅꯨꯡꯁꯥꯁꯨ ꯑꯁꯨꯛꯀꯤ ꯃꯇꯤꯛ ꯁꯥꯒꯠꯂꯛꯏ ꯑꯗꯣ ꯇꯨꯔꯦꯟ ꯇꯨꯔꯦꯟꯁꯤꯅ ꯏꯁꯤꯡ ꯁꯨꯝ ꯁꯨꯝ ꯌꯥꯎꯁꯜꯂꯛꯇꯦ ꯊꯥꯏꯅꯒꯤ ꯑꯩꯈꯣꯏ ꯑꯉꯥꯡ ꯑꯣꯏꯔꯤꯉꯩꯒꯤ ꯒꯨꯍꯥ ꯍꯣꯠꯄꯤꯗꯣ ꯑꯗꯨ ꯃꯇꯝꯗꯣ ꯑꯃꯨꯛ ꯂꯥꯛꯇꯣꯔꯔꯕꯣ ꯀꯩꯅꯣꯝ ꯇꯧꯔꯦ꯫
ꯑ ꯍꯣꯏꯔꯦ ꯏꯁꯤꯡꯁꯦ ꯍꯧꯖꯤꯛꯀꯥꯟꯗꯤ ꯌꯥꯝ ꯅꯨꯡꯉꯥꯏꯇ꯭ꯔꯦꯀꯣ ꯇꯧꯔꯤꯁꯦ
ꯑꯗꯨꯅꯤ ꯏꯆꯦ ꯍꯣꯏꯒꯤ ꯃꯌꯥꯗꯁꯨ ꯇꯨꯔꯦꯟ ꯑꯃ ꯃꯆꯥ ꯑꯃ ꯂꯩꯕꯒꯨꯝ ꯇꯧꯕꯗꯅ ꯏꯆꯦ
ꯍꯣꯏ ꯑꯩꯈꯣꯏꯗꯁꯨ ꯇꯨꯔꯦꯟ ꯑꯃ ꯂꯩ ꯇꯨꯔꯦꯟꯗꯣ ꯑꯩꯈꯣꯏꯒꯤꯗꯨꯗꯤ ꯁꯤ ꯏꯁꯤꯡꯗꯣ ꯎꯝ ꯑꯩꯈꯣꯏꯒꯤꯁꯨ ꯆꯞ ꯃꯥꯟꯅꯩꯗ ꯍꯧꯖꯤꯛ ꯃꯇꯝꯁꯦ ꯈꯔ ꯑꯗꯨꯝ ꯅꯨꯡꯉꯥꯏꯇꯕ ꯏꯁꯤꯡ ꯑꯃꯨꯛ ꯊꯤꯡꯒꯠꯄꯒꯤ ꯑꯃꯨꯛ ꯆꯥꯎꯈꯠꯄ ꯃꯤꯁꯤꯡꯅꯀꯣ
ꯑꯣ
ꯊꯤꯡꯒꯠꯄ ꯇꯧꯕꯅꯤꯅ ꯑꯃꯨꯛ ꯆꯥꯎꯈꯠꯂꯤ ꯑꯃꯨꯛ ꯂꯩꯇ꯭ꯔꯒꯅ ꯈꯪꯂꯩ ꯂꯩꯇꯕꯤ ꯂꯩꯔꯒꯅ ꯈꯪꯂꯩ ꯂꯩꯕꯤ ꯑꯗꯨꯃꯥꯏꯅ ꯇꯧꯔꯦꯕ
ꯑꯗꯣ ꯏꯆꯦꯍꯣꯏꯒꯤꯗꯤ ꯇꯣꯇꯤꯁꯦ ꯇꯨꯔꯦꯟꯗꯒꯤ ꯆꯤꯡꯈꯠꯂꯒ ꯊꯥꯔꯛꯏꯅꯤꯗꯅ ꯑꯗꯨ ꯇꯨꯔꯦꯟꯁꯤꯡꯁꯦ ꯅꯩꯕ ꯈꯣꯠꯄ ꯑꯗꯨꯃꯥꯏꯅ ꯁꯨꯝ ꯇꯧꯕ ꯀꯥꯟꯗ ꯇꯣꯇꯤꯗꯁꯨ ꯍꯦꯛ ꯅꯩꯅ ꯊꯥꯔꯛꯄꯁꯨ ꯍꯦꯛ ꯌꯥꯎꯋꯤꯗꯣ ꯑꯗꯒꯤꯗꯤ ꯃꯣꯏ ꯗ꯭ꯔꯤꯁꯤꯡ ꯄꯥꯎꯗꯔ ꯆꯥꯏꯕꯒꯤ ꯃꯅꯝ ꯀꯟꯕꯁꯨ ꯍꯦꯛ ꯂꯥꯛꯏ
ꯎꯝ
ꯑꯗꯣ ꯍꯧꯖꯤꯛꯀꯥꯟꯗꯤꯁꯦ ꯇꯣꯇꯤꯁꯨ ꯃꯔꯤꯁꯦ ꯌꯥꯝ ꯄꯤꯛꯅ ꯇꯥꯔꯦꯗ ꯍꯥ ꯅꯒꯤ ꯇꯥꯢꯞꯇ ꯆꯥꯎꯅ ꯁꯦꯟꯇꯤꯁ ꯂꯤꯇꯔ ꯆꯥꯝꯃꯉꯥꯒꯤꯒ ꯄꯤꯛ ꯊꯅꯌꯥꯕꯀꯥꯗꯣ ꯐꯪꯗ꯭ꯔꯦ ꯍꯧꯖꯤꯛꯇꯤ
ꯍꯣꯏ ꯐꯡꯗꯦ ꯇꯧꯋꯤꯅꯤ ꯑꯗꯨꯒꯗꯤ ꯑꯣꯏꯗ꯭ꯔꯦꯗ ꯍꯧꯖꯤꯛ ꯃꯇꯝꯒꯤ ꯇꯨꯇꯤꯁꯦ ꯑꯩꯈꯣꯢ ꯁ꯭ꯋꯥꯢꯗꯗꯤ
ꯑꯗꯨꯅꯤ ꯏꯆꯦ ꯏꯁꯤꯡꯁꯤꯁꯨ ꯍꯧꯖꯤꯛꯇꯤ ꯖꯥꯔ ꯕꯣꯇꯜ ꯂꯩ ꯂꯩꯔꯒ ꯑꯣꯏꯅ ꯊꯛꯑꯦ ꯑꯗꯨꯗꯨꯅ ꯄꯩꯁꯥꯁꯦ ꯆꯠꯂꯤꯉꯩꯁꯤꯗ ꯏꯁꯤꯡꯒꯤ ꯑꯃꯨꯛ ꯌꯥꯎꯅ ꯑꯃꯨꯛ ꯆꯠꯁꯜꯂꯛꯑꯦ
ꯎꯝ
ꯍꯧꯖꯤꯛꯀꯥꯟꯗꯤ
ꯇꯧꯔꯤ ꯃꯌꯥꯝꯁꯦ ꯀꯣ ꯄꯩꯁꯥꯒꯤ ꯊꯕꯛ ꯉꯥꯛꯇ ꯉꯥꯏꯔꯦ
ꯑꯗꯨꯅꯤꯁꯦ ꯑꯁ ꯈꯪꯗꯦꯗ ꯑꯩꯈꯣꯏ ꯍꯥꯟꯅ ꯊꯥꯏꯅꯅꯨꯡꯉꯥꯏ ꯄꯤꯏꯉꯩꯗꯗꯤ ꯇꯨꯔꯦꯟꯗ ꯆꯠꯂꯒ ꯏꯔꯨ ꯂꯨꯖꯔꯨꯕ ꯀꯥꯟꯗꯁꯨ ꯏꯁꯥꯗ ꯍꯥꯀꯠꯆꯕ ꯍꯥꯏꯕ ꯑꯃ ꯐꯨꯔꯤ ꯑꯃ ꯊꯨꯡꯉꯛꯇꯦ ꯍꯧꯖꯤꯛꯇꯤ ꯌꯨꯝꯒꯤ ꯁꯤꯖꯤꯟꯅꯅꯕ ꯏꯁꯤꯡ ꯂꯩꯇꯦꯅ ꯇꯨꯔꯦꯟꯗꯒꯤ ꯕꯥꯇꯤꯟ ꯑꯃ ꯂꯥꯈꯠꯂꯨꯕ ꯃꯇꯝꯗ ꯋꯥꯏ ꯇꯩꯊꯣꯛ ꯇꯩꯁꯤꯟ ꯇꯧꯅꯔꯨꯕ ꯀꯥꯟꯗ ꯐꯨ ꯈꯨꯠꯇ ꯐꯨꯔꯤ ꯃꯆꯥ ꯃꯆꯥ ꯊꯨꯡꯉꯛꯇꯅ ꯐꯨꯔꯤ ꯏꯁꯤꯡ ꯐꯠꯇꯕꯒꯤ ꯊꯥꯏꯅꯗꯤ ꯑꯗꯨ ꯨꯒꯨꯝꯕ ꯑꯗꯨ ꯂꯩꯔꯝꯗꯦ ꯑꯗꯣ
ꯎꯝ
ꯍꯧꯖꯤꯛꯀꯥꯟꯁꯤꯗꯤ ꯏꯁꯤꯡꯁꯨ ꯐꯠꯇ꯭ꯔꯦ ꯅꯨꯡꯁꯤꯠꯁꯨ ꯐꯠꯇ꯭ꯔꯦ
ꯎꯝ
ꯑꯗꯨ ꯏꯆꯦ ꯍꯣꯏꯒꯤꯗꯤ ꯏꯁꯤꯡꯁꯦ ꯂꯩꯔꯒ ꯁꯤꯖꯤꯟꯅꯕ꯭ꯔꯥ ꯅꯠꯇ꯭ꯔꯒꯅ ꯇꯣꯇꯤꯗꯨꯅ ꯑꯗꯨꯝ ꯀꯣꯟꯅꯕ ꯀꯃꯥꯏꯅ ꯇꯧꯋꯤ ꯏꯆꯦ
ꯇꯨꯇꯤ ꯅꯒ ꯀꯣꯟꯅꯗꯦ ꯇꯧ ꯁꯥꯔꯤꯁꯦ ꯑꯩꯈꯣꯏꯒꯤꯁꯨꯅꯦ ꯂꯩꯔꯤꯅꯦ ꯇꯨꯇꯤꯁꯤꯗꯤ ꯇꯨꯇꯤꯗꯨ ꯇꯥꯔꯦꯗ ꯃꯁꯤꯡꯒ ꯊꯥ ꯌꯥꯕ ꯅꯠꯇꯦ ꯌꯥꯝ ꯅꯨꯡꯉꯥꯏꯇꯦ ꯇꯧꯋꯤ ꯏꯆꯦ
ꯑꯗꯨ ꯏꯆꯦ ꯏꯆꯦ ꯍꯣꯏꯒꯤꯗꯤ ꯏꯁꯤꯡ ꯌꯣꯟꯐꯝꯒꯤꯁꯦ ꯑ ꯄꯩꯁꯥ ꯀꯌꯥ ꯀꯌꯥꯒꯗꯤ ꯂꯧꯒꯦ ꯃꯣꯏ ꯏꯁꯤꯡ ꯑꯃꯨꯃꯨꯛ ꯊꯥꯕ ꯂꯥꯛꯄꯈꯩꯗ
ꯃꯣꯏꯒꯤꯁꯦ ꯏꯁꯤꯡ ꯀꯩꯅꯣꯗ ꯎꯝ ꯂꯤꯇꯔ ꯂꯤꯁꯤꯡ ꯑꯃꯗ ꯆꯍꯨꯝ ꯌꯥꯡꯈꯩ ꯑꯗꯨꯃꯥꯏꯅ ꯂꯧꯋꯤ ꯅꯣꯏꯔꯣꯝꯒꯤꯗꯤ ꯀꯌꯥ ꯂꯧꯅꯒꯦ
ꯑꯁ ꯑꯩꯈꯣꯏꯒꯤꯗꯤ ꯏꯆꯦ ꯍꯣꯡꯉꯤ ꯍꯥꯏꯗꯨꯔ ꯇꯥꯡꯉꯦ ꯍꯥꯢꯗꯨꯔ ꯂꯤꯇꯔ ꯆꯥꯎꯉꯥꯗ ꯂꯨꯄꯥ ꯆꯍꯨꯝ ꯌꯥꯡꯈꯩ ꯑꯗꯨꯃꯥꯏꯅ ꯂꯧꯅꯩ
ꯎꯝ ꯌꯥꯝ ꯑꯗꯨꯗꯤ ꯑꯩꯈꯣꯏꯒ ꯍꯥꯏꯔꯗꯤ ꯇꯪꯈꯥꯏ ꯍꯦꯟꯅ ꯈꯦꯠꯅꯩꯅꯤꯀꯣ
ꯑꯗꯨꯅꯤ ꯏꯆꯦ ꯍꯥꯏꯗꯤ ꯑꯩꯈꯣꯏꯅ ꯑꯦ ꯏꯁꯤꯡꯁꯤꯕꯨ ꯇꯥꯡꯉꯤꯁꯤꯕꯨ ꯀꯃꯥꯏꯅ ꯇꯧꯔꯤꯅꯤ ꯍꯪꯉꯨꯅꯤ ꯃꯣꯏꯅ ꯂꯧꯔꯛꯄ ꯃꯐꯝꯗꯒꯤꯁꯨ ꯑꯩꯈꯣꯏꯁꯦ ꯐ꯭ꯔꯤꯗ ꯍꯜꯂꯛꯄ ꯅꯠꯇꯦ ꯃꯣꯏꯁꯨ ꯄꯩꯁꯥ ꯊꯤꯔꯒ ꯈꯣꯠꯂꯒ ꯂꯧꯔꯛꯏꯅꯦꯅ ꯍꯦꯛꯇ ꯑꯃ ꯍꯥꯏꯔ ꯇꯨꯅ ꯑꯈꯣꯏꯁꯨ ꯎꯝ ꯃꯣꯏꯁꯨ ꯑꯗꯨ ꯏꯁꯤꯡ ꯌꯣꯜꯂꯤꯗꯨꯅ ꯃꯣꯏꯒꯤꯁꯨ ꯁꯦꯟꯗꯥ ꯂꯝꯕꯤ ꯍꯥꯏꯕꯗꯨꯝ ꯑꯣꯏꯖꯔꯤꯝꯅꯤꯅ ꯑꯩꯈꯣꯏꯅꯁꯨ ꯃꯃꯟ ꯇꯥꯎ ꯈꯣꯠꯂꯣ ꯍꯥꯏꯗ꯭ꯔꯦ ꯑꯗꯨꯅ ꯑꯗꯨꯝ ꯄꯤꯊꯣꯛꯑꯦ
ꯑꯩꯈꯣꯏꯁꯤꯁꯨ ꯍꯥꯏꯕꯗꯣ ꯉꯝꯗ꯭ꯔꯦꯕ ꯍꯥꯏꯗꯤ ꯃꯣꯏꯁꯨ ꯊꯥꯎ ꯑꯃ ꯀꯩ ꯑꯃ ꯍꯥꯜꯂꯒ
ꯍꯣꯏ
ꯇꯧꯖꯔꯤꯕꯅꯤꯅ
ꯃꯥꯅꯦ ꯑꯗꯣ
ꯇꯣꯡꯗ꯭ꯔꯦ ꯍꯥꯏꯔꯗꯤ ꯑꯩꯈꯣꯏ ꯀꯔꯤ ꯍꯥꯏꯗꯤ ꯃꯣꯏꯅ ꯄꯨꯔꯛꯄ ꯉꯝꯃꯔꯣꯏ ꯍꯥꯏꯗꯤ ꯃꯣꯏꯁꯨ ꯇꯣꯡꯗ ꯇꯥꯔꯗꯤ ꯄꯨꯔꯛꯄ ꯉꯝꯃꯣꯏꯗꯣꯏꯅꯦꯕ
ꯃꯥꯅꯦ
ꯂꯦꯝꯗ ꯇꯥꯔꯗꯤ ꯑꯗꯨ ꯃꯣꯏꯅ ꯑꯃꯨꯛ ꯄꯨꯔꯛ ꯄ ꯉꯝꯃꯔꯣꯏ ꯍꯥꯏꯗꯤ ꯑꯩꯈꯣꯏꯁꯦ ꯑꯃꯨꯛ ꯋꯥꯗꯣꯏꯅꯦꯕ ꯍꯦꯟꯅ ꯀꯣ
ꯎꯝ
ꯄꯩꯁꯥ ꯈꯛꯇꯒꯤ ꯋꯥ ꯅꯠꯇꯅ ꯄꯩꯁꯥ ꯄꯩꯁꯥ ꯂꯩꯔꯁꯨ ꯂꯩꯕ ꯐꯪꯗꯕ ꯍꯥꯏꯕ ꯑꯃ ꯂꯩꯗꯅ ꯑꯃꯨꯝꯕ ꯑꯣꯏꯗꯣꯏꯅꯦꯕ
ꯃꯥꯅꯤꯆꯦ ꯍꯥꯏꯗꯤ ꯍꯧꯖꯤꯛꯀꯥꯟꯒꯤ ꯕꯤꯖꯤꯅꯦꯁ ꯇꯧꯔꯤꯁꯤꯃꯛꯇꯕꯨ ꯃꯆꯥꯗꯒꯤ ꯍꯧꯔꯒ ꯑꯆꯧꯕꯐꯧ ꯄ꯭ꯔꯣꯐꯤꯠ ꯂꯩꯇ꯭ꯔꯗꯤ ꯕꯤꯖꯤꯅꯦꯁ ꯇꯧꯕ ꯀꯥꯟꯅꯗꯦ ꯑꯗꯨꯗꯨꯅ ꯃꯣꯏꯁꯨ ꯃꯉꯥ ꯇꯔꯥ ꯇꯣꯡꯖꯗ꯭ꯔꯒ ꯗꯤ ꯀꯃꯥꯏꯅ ꯊꯕꯛꯇꯣ ꯇꯧꯅꯤꯡꯉꯣꯏꯗꯣꯏꯅꯦꯕ ꯑꯗꯨꯗꯨꯅ ꯃꯣꯏꯅ ꯍꯥꯏꯔꯛꯄ ꯄꯩꯁꯥ ꯃꯁꯤꯡꯗꯣ ꯑꯗꯨꯝ ꯄꯤꯔꯦ ꯑꯗꯩꯗꯤ ꯑ ꯃꯣꯏꯅ ꯑꯗꯨꯃꯥꯏꯅ ꯍꯥꯏꯔꯛꯑꯕꯅꯤꯅ ꯑꯩꯈꯣꯏꯁꯨ ꯑꯦ ꯌꯥꯝꯃꯤ ꯌꯥꯝꯗꯦꯗꯣ ꯑꯝꯇ ꯍꯥꯏꯗ꯭ꯔꯦ ꯃꯣꯏꯅ ꯍꯥꯏꯕ ꯄꯩꯁꯥꯈꯩꯗꯣ ꯑꯗꯨꯝ ꯄꯤꯔꯦ
ꯎꯝ
ꯁꯝꯅ ꯍꯥꯏꯔꯕꯗ ꯑꯩꯈꯣꯏꯁꯨ ꯑ ꯕꯤꯖꯤꯅꯦꯁ ꯃꯆꯥ ꯃꯆꯥ ꯇꯧꯔꯤꯕꯅꯤꯅ ꯃꯣꯏꯅ ꯇꯧꯔꯤ ꯊꯕꯛꯇꯣ ꯈꯣꯏꯁꯨ ꯇꯧꯔꯤꯕꯅꯤꯅ ꯋꯥ ꯀꯟꯅ ꯉꯥꯡꯕ ꯉꯝꯗ꯭ꯔꯦ
ꯎꯝ ꯆꯨꯝꯃꯦ ꯆꯨꯝꯃꯦ
ꯑꯗꯨ ꯏꯆꯦꯍꯣꯏꯒꯤ ꯃꯌꯥꯗ ꯋꯥꯇꯔ ꯁꯄ꯭ꯂꯥꯏ ꯑꯃ ꯂꯩꯕꯒꯨꯝ ꯇꯧꯕꯗꯥꯏ ꯏꯆꯦ
ꯎꯝ ꯍꯣꯏ ꯂꯩꯌꯦ
ꯋꯥꯇꯔ ꯁꯄ꯭ꯂꯥꯏꯗꯒꯤ ꯗꯥꯏꯔꯦꯛ ꯑꯣꯏꯅ ꯏꯁꯤꯡ ꯂꯧꯕꯗꯤ ꯏꯆꯦ ꯑ ꯄꯩꯁꯥ ꯇꯤꯡꯕ꯭ꯔꯥ ꯀꯃꯥꯏꯅ ꯇꯧꯒꯦ
ꯃꯣꯏꯒꯤꯁꯦ ꯑ ꯋꯥꯇꯔ ꯁꯄ꯭ꯂꯥꯏꯗꯒꯤ ꯏꯁꯤꯡ ꯂꯧꯕ ꯍꯥꯏꯁꯦ ꯎꯝ ꯀꯣꯟ ꯑꯆꯧꯕ ꯍꯥꯏꯗꯤ ꯎꯝ ꯀꯩꯅꯣꯒꯨꯝꯕ ꯑꯃ ꯀꯔꯤ ꯎꯝ ꯀꯃꯥꯏ ꯍꯥꯏꯇꯥꯔꯦ ꯑꯩꯈꯣꯏꯒꯤ ꯕ꯭ꯔꯥꯏꯠ ꯑꯃ ꯑꯗꯒꯤ ꯈꯔ ꯂꯤꯇꯔ ꯆꯥꯝꯃ ꯆꯅꯤ ꯑꯗꯨꯃꯥꯏꯅ ꯂꯧꯕꯗꯤ ꯌꯥꯏꯑꯦꯕꯀꯣ ꯑꯗꯨꯒ ꯑꯩꯈꯣꯏꯅ ꯍꯦꯛꯇ ꯁꯤꯟꯇꯦꯛꯁ ꯄꯨꯔꯒ ꯏꯁꯥꯒꯤ ꯒꯥꯔꯤ ꯂꯩꯖꯩ ꯀꯥꯏꯅ ꯂꯧꯕꯗꯨꯗꯤ ꯑꯗꯨꯝ ꯄꯩꯁꯥ ꯂꯧꯋꯦꯕ ꯑꯃ ꯍꯥꯏꯗꯤ ꯈꯤꯇꯪ ꯇꯧꯔꯗꯤ ꯂꯧꯗꯦꯕ ꯃꯌꯥꯝ ꯂꯧꯔꯗꯤ ꯂꯧꯋꯦꯕ ꯃꯣꯏꯁꯨ
ꯑꯗꯨꯅ ꯑꯗꯨꯃꯥꯏꯅ ꯂꯧꯋꯦ ꯃꯣꯏꯗꯤ ꯄꯩꯁꯥꯕꯨꯗꯤ ꯌꯥꯝ ꯌꯥꯝꯅ ꯂꯧꯕꯕꯨꯗꯤ ꯅꯠꯇꯦꯗ
ꯑꯣ ꯑꯗꯨ ꯑꯈꯣꯏ ꯁꯣꯝ ꯅꯥꯛ ꯀꯟꯒꯤꯗꯖꯁꯨ ꯋꯥꯇꯔ ꯁꯄ꯭ꯂꯥꯏ ꯑꯃ ꯂꯩꯗꯅ ꯏꯆꯦ
ꯍꯥꯏꯕꯗ꯭ꯔꯣ ꯎꯝ
ꯑꯗꯨꯗ ꯑ ꯑꯩꯈꯣꯏꯒꯤ ꯌꯨꯝꯊꯪꯅꯕꯒꯤ ꯏꯆꯦ ꯑꯃꯅ ꯏꯁꯤꯡ ꯂꯧꯕ ꯆꯠꯂꯨꯕꯖꯥꯠꯅꯦ
ꯎꯝ
ꯑꯗꯨꯗ ꯑ ꯄꯩꯁꯥꯗꯣ ꯈꯔ ꯌꯥꯝꯅ ꯍꯦꯛ ꯍꯥꯏꯔꯕꯖꯥꯠꯅꯤ ꯋꯥꯇꯔ ꯁꯄ꯭ꯂꯥꯏꯒꯤ ꯑꯉꯥꯡꯗꯨꯅ ꯑꯗꯨꯗ ꯃꯥꯅ ꯁꯨꯃꯥꯏꯅ ꯍꯥꯏꯔꯨꯖꯥꯠꯅꯤ ꯇꯣꯇꯤ ꯏꯁꯤꯡ ꯊꯥꯔꯛꯄꯗꯣ ꯏꯁꯤꯡꯁꯨ ꯌꯥꯕ ꯀꯣꯟꯅꯗꯦ ꯁꯤꯖꯤꯟꯅꯕꯁꯨ ꯀꯣꯟꯅꯗꯦ ꯊꯥꯒꯤ ꯈꯣꯝꯒꯠꯄꯗꯤ ꯂꯨꯄꯥ ꯆꯅꯤꯌꯥꯡꯈꯩ ꯌꯧꯔꯦ ꯑꯗꯨꯗꯨꯅ ꯏꯁꯥꯒꯤ ꯀꯣꯟꯅꯅꯕ ꯆꯥꯡꯗꯣ ꯂꯧꯖꯕꯅꯤ ꯌꯨꯝꯊꯣꯡꯗꯒꯤ ꯄꯩꯁꯥ ꯈꯣꯝꯃꯤꯕꯅꯤꯅ ꯇꯣꯉꯥꯟꯅ ꯈꯣꯝꯕꯗ ꯄꯩꯁꯥ ꯃꯌꯥꯝ ꯂꯧꯕꯗꯨꯗꯤ ꯂꯧꯕ ꯌꯥꯏ ꯌꯥꯗꯦꯅ ꯍꯟꯗꯛ ꯋꯥꯊꯣꯛꯑꯝ ꯊꯣꯛꯏꯌꯦ ꯑꯈꯣꯏ ꯁ꯭ꯋꯥꯏꯗ
ꯑꯣ ꯑꯗꯨꯗꯤ ꯀꯩ ꯍꯥꯏꯅꯈ꯭ꯔꯦ
ꯑꯣ ꯑꯉꯥꯡ ꯃꯣꯏꯁꯨ ꯑꯉꯥꯡ ꯑꯣꯏꯕꯗꯨꯗ ꯑ ꯀꯩ ꯍꯥꯏꯇꯥꯔꯦ ꯂꯧꯕ ꯌꯥꯗꯧꯕ ꯍꯦꯛ ꯅꯤꯡꯕꯖꯥꯠꯅꯤ ꯑꯗꯨꯗꯨꯅ ꯃꯣꯏꯒꯤ ꯋꯥꯇꯔ ꯁꯄ꯭ꯂꯥꯏ ꯀ ꯃꯣꯏ ꯁꯦꯀꯦꯇ꯭ꯔꯤꯒꯩꯗꯣ ꯇꯥꯟꯅꯔꯒ ꯈꯣꯠꯂꯒ ꯑꯗꯨꯝ ꯋꯥꯗꯣ ꯂꯣꯏꯁꯤꯟꯅꯈ꯭ꯔꯦ
ꯑꯣ ꯃꯤꯁꯤꯁꯨ ꯇꯧꯕ ꯌꯥꯏꯌꯦꯅ ꯑꯉꯥꯡꯅꯤ ꯈꯣꯠꯄꯅꯤ ꯍꯥꯏꯅ ꯍꯦꯛꯇ ꯄꯪꯇꯧ ꯇꯧꯕꯁꯨ ꯆꯨꯝꯗꯦꯗ
ꯍꯥꯏꯗꯤ ꯊꯃꯣꯏ ꯁꯦꯡꯅ ꯇꯧꯕ ꯑꯃ ꯃꯊꯧ ꯇꯥꯏꯌꯦꯕꯀꯣ
ꯎꯝ ꯄꯨꯛꯆꯦꯟ ꯁꯦꯡꯅ ꯊꯕꯛ ꯇꯧꯈꯤꯕꯁꯤꯡꯁꯤꯗꯤ ꯏꯆꯦ ꯑ ꯑꯃꯥ ꯇ ꯃꯨꯠꯄꯖꯨ ꯅꯔꯣꯢ ꯍꯦꯟꯅ ꯍꯦꯟꯅ ꯆꯈꯠꯂꯛꯀꯅꯤ ꯍꯥꯏꯗꯤ ꯕꯤꯖꯤꯅꯦꯁ ꯇꯧꯕꯃꯛꯇ ꯑꯣꯏꯔꯁꯨ ꯑꯩꯅ ꯇꯧꯅꯤꯡꯉꯦꯅ ꯍꯦꯛꯇ ꯗꯕꯟ ꯗꯕꯟꯗ ꯇꯧꯔꯗꯤ ꯑꯩꯅ ꯃꯤꯉꯣꯟꯗꯒꯤ ꯗꯕꯜ ꯂꯧꯔꯨꯕꯗꯨꯗꯒꯤ ꯍꯌꯦꯡꯋꯥꯏ ꯗꯕꯜꯗ ꯑꯃꯨꯛ ꯄꯨꯊꯈꯤꯗꯣꯏꯅꯦꯕ
ꯎꯝ ꯑꯩꯅ ꯇꯧꯕꯅ ꯑꯩꯅ ꯐꯪꯉꯤ ꯍꯥꯏꯕ ꯑꯃ
ꯎꯝ ꯃꯥꯅꯦ ꯏꯆꯦ ꯑꯈꯣꯏ ꯑꯈꯣꯏꯒꯤ ꯂꯣꯟꯗ ꯍꯥꯏꯅꯔꯒ ꯀꯔꯃ ꯑꯗꯨꯅꯤ
ꯎꯝ
ꯑꯗꯨ ꯢꯆꯦ ꯍꯧꯖꯤꯛꯇꯤ ꯅꯨꯡꯁꯥꯁꯦ ꯌꯥꯝ ꯁꯥꯒꯠꯂꯕꯅꯤꯅ ꯀꯩꯍꯇꯥꯔꯦ ꯏꯁꯤꯡ ꯏꯪꯕ ꯈꯣꯠꯄ ꯊꯛꯄꯁꯦ ꯁꯤꯖꯦ ꯎꯝ ꯇꯣꯟꯁꯤꯟ ꯍꯥꯏꯕ ꯇꯥꯔꯦ ꯈꯅꯥꯎꯒꯤ ꯂꯥꯏꯅꯥ ꯅꯥꯕ ꯑꯈꯣꯏꯗꯤ ꯌꯥꯝ ꯀꯥꯂꯦꯟꯁꯦ ꯌꯥꯝ ꯋꯥꯅ ꯈꯥꯡꯉꯦ
ꯑꯩꯈꯣꯏꯅ ꯑꯌꯤꯡꯕꯁꯨ ꯊꯛꯄ ꯌꯥꯗ ꯅꯠꯇ꯭ꯔꯥ
ꯎꯝ ꯑꯗꯣ ꯏꯆꯦꯁꯨ ꯍꯥꯟꯅ ꯈꯅꯥꯎ ꯅꯥꯕꯒꯤ ꯗꯣꯛꯇꯔ ꯑꯃ ꯌꯦꯡꯉꯦꯅ ꯍꯥꯏꯐꯦꯠ ꯄꯥꯎ ꯇꯥꯖꯩꯌꯦ
ꯑꯩꯗꯨꯗꯤ ꯈꯅꯥꯎꯗꯣ ꯅꯥꯕꯩ ꯅꯠꯇꯦꯗ ꯀꯩꯅꯣ ꯇꯧꯔꯛꯏꯅꯦ ꯎꯝ ꯑꯈꯣꯏꯒꯤ ꯊꯥꯏꯔꯣꯗ ꯇꯧꯕꯗꯣ
ꯎꯝ
ꯇꯣꯟꯖꯤꯟꯒꯤ ꯅꯠꯇꯦꯕ ꯊꯥꯏꯔꯣꯠꯇꯣ ꯑꯩꯒꯤꯗꯣ ꯎꯝ ꯊꯥꯏꯔꯣꯠꯇꯣ ꯍꯧ ꯊꯥꯏꯔꯣꯠꯇꯣ ꯊꯥꯏꯔꯣꯗꯀꯤ ꯐꯣꯝ ꯈꯔ ꯂꯥꯛꯄ ꯍꯥꯏꯇꯥꯔꯦ ꯊꯥꯏꯔꯣꯗ ꯁꯨ ꯅꯠꯇꯦꯕ ꯗꯥꯏꯔꯦꯛ
ꯑꯥ
ꯑꯗꯨꯒꯤ ꯑꯗꯨꯃꯥꯏꯅ ꯈꯔ ꯈꯔ ꯂꯥꯛꯄꯒꯤ ꯑꯗꯨꯝ ꯗꯣꯛꯇꯔꯗ ꯇꯥꯟꯅꯕꯅꯦ ꯑꯩꯅ ꯇꯥꯟꯅꯕꯗꯣ ꯗꯣꯛꯇꯔꯁꯦ ꯑꯍꯥꯟꯕꯗ ꯑꯩꯁꯦ ꯎꯝ ꯃꯦꯗꯤꯁꯤꯟꯗ ꯇꯥꯟꯅꯩꯌꯦꯕꯀꯣ ꯃꯦꯗꯤꯁꯤꯟꯗꯨꯗ ꯇꯥꯟꯅꯔꯦ ꯑꯗꯨꯒ ꯃꯦꯗꯤꯁꯤꯟꯗ ꯇꯥꯟꯅꯔꯒ ꯑꯜꯇ꯭ꯔ ꯁꯥꯎꯟ ꯀꯔꯤ ꯈꯔ ꯆꯦꯛ ꯇꯧꯕ ꯈꯣꯠꯄ ꯂꯣꯏꯅ ꯂꯣꯏꯔꯦ ꯑꯗꯨꯒ ꯃꯣꯏꯅ ꯁꯤꯗꯤ ꯀꯩꯁꯨ ꯇꯧꯔꯣꯏ ꯑꯗꯨꯝ ꯎꯝ ꯍꯥꯏꯗꯤ ꯈꯨꯗꯣꯡꯊꯤꯕ ꯊꯤꯅꯉꯥꯏ ꯀꯩꯁꯨ ꯂꯩꯇꯦ ꯇꯦ ꯃꯣꯏꯅ ꯑꯗꯨꯃꯥꯏꯅ ꯍꯥꯏꯍꯦꯕ ꯑꯗꯨꯒ ꯑꯩꯒꯤ ꯀꯩꯅꯣ ꯋꯥꯏꯗ ꯈꯔ ꯈꯅꯥꯎ ꯍꯥꯏꯗꯤ ꯉꯛꯁꯝꯗ ꯈꯔ ꯇꯣꯡꯊꯣꯛꯑꯦꯕ ꯑꯩꯈꯣꯏꯒꯤ ꯇꯣꯟꯁꯤꯟ ꯇꯧꯕꯩ ꯇꯥꯏꯞꯇ ꯇꯣꯟꯁꯤꯟꯗꯤ ꯅꯠꯇꯕ ꯑꯗꯨꯗꯣ ꯑꯩꯅ ꯁꯤ ꯇꯣꯡꯊꯣꯛꯄꯗꯨꯗꯤ ꯀꯃꯥꯏꯅ ꯇꯧꯅꯤ ꯁꯤꯗꯤ ꯌꯥꯝ ꯅꯨꯡꯉꯥꯏꯇꯦ ꯍꯥꯏꯕꯗ ꯃꯣꯏꯅ ꯑꯗꯨꯝ ꯅꯪ ꯌꯥꯝ ꯅꯨꯡꯉꯥꯏꯇꯦ ꯍꯥꯏꯔꯗꯤ ꯃꯩꯗꯨ ꯌꯥꯏꯕ ꯌꯥꯏꯅ ꯍꯥꯏ ꯑꯗꯨ ꯅꯠꯇ꯭ꯔꯗꯤ ꯂꯝꯕꯤ ꯂꯩꯇꯦꯅ ꯍꯥꯏꯔꯛꯑꯦꯕꯀꯣ ꯀꯩꯅꯣꯒꯤꯁꯤꯗ ꯃꯦꯗꯤꯁꯤꯟꯁꯤꯗ ꯑꯗꯨꯗꯩꯗꯤ ꯑꯩꯅ ꯑꯣ ꯐꯔꯦꯅ ꯑꯗꯨꯃꯥꯏꯅ ꯂꯥꯛꯑꯦ ꯑꯗꯨꯒ ꯍꯣꯃꯤꯌꯣꯒꯤ ꯗꯣꯛꯇꯔ ꯑꯃ ꯂꯩꯌꯦꯕ ꯑꯐꯥꯎꯕ ꯑꯃ ꯑꯗꯨꯗꯤꯗ ꯇꯥꯟꯅꯕ ꯑꯩꯗꯤ ꯑꯩꯅ ꯇꯦꯁꯀꯤ ꯔꯤꯖꯩꯟ ꯀꯩꯀꯥꯗꯣ ꯂꯣꯏꯅ ꯄꯤꯔꯤꯅ ꯃꯉꯣꯟꯗ ꯁꯨꯃꯥꯏ ꯁꯨꯃꯥꯏꯅ ꯍꯥꯏꯌꯦ ꯃꯣꯏꯅ ꯁꯤ ꯍꯣꯏ ꯀꯩꯁꯨꯕꯨꯗꯤ ꯇꯧꯔꯣꯏ ꯍꯥꯏ ꯑꯗꯣ ꯑꯩ ꯁꯨꯃꯥꯏꯅ ꯇꯣꯡꯊꯣꯛꯄꯁꯤꯗꯤ ꯅꯨꯡꯉꯥꯏꯇꯦ ꯍꯥꯏꯅ ꯍꯥꯏꯕ ꯑꯗꯨꯒꯤ ꯃꯥꯅ ꯑꯣ ꯀꯩꯁꯨ ꯇꯧꯔꯣꯏ ꯑꯩ ꯐꯍꯟꯒꯦꯁꯦꯅ ꯍꯥꯏꯔꯒ ꯃꯥꯅ ꯍꯤꯗꯥꯛ ꯈꯔ ꯄꯤꯌꯦꯕꯀꯣ
ꯑꯥ
ꯑꯗꯨꯗꯣ ꯃꯥꯅ ꯍꯤꯗꯥꯛꯇꯣ ꯄꯤꯌꯦ ꯑꯗꯣ ꯑꯩꯗꯣ ꯗꯣꯁ ꯁꯨꯅ ꯆꯥꯊꯣꯛꯑꯀꯥꯟꯗꯗꯤ ꯐꯒꯅ ꯑ ꯑꯗꯨ ꯈꯔ ꯆꯥꯕꯒ ꯃꯥꯅ ꯅꯨꯃꯤꯠ ꯀꯩꯅꯣꯅꯤꯗ ꯅꯨꯃꯤꯠ ꯇꯔꯥꯅꯤꯒꯨꯝꯕꯗ ꯑꯗꯨꯝ ꯇꯔꯥ ꯃꯉꯥꯅꯤꯒꯨꯝꯕꯗ ꯑꯗꯨꯝ ꯔꯤꯖꯟꯗꯣ ꯐꯪꯒꯅꯤ ꯑꯅꯤ ꯐꯒꯠꯂꯛꯄꯗꯣ ꯑꯣꯏꯅ ꯍꯥꯏꯕ ꯑꯗꯨꯒꯤ ꯖꯦ ꯆꯥꯔꯦ ꯑꯗꯨꯒꯗꯤ ꯔꯤꯖꯟꯗꯣ ꯐꯒꯠꯂꯛꯑꯦꯕ ꯑꯩꯉꯣꯟꯗ
ꯑꯣ
ꯑꯗꯩꯗꯤ ꯑꯗꯩꯗꯤ ꯃꯥꯅꯣ ꯑꯦ ꯁꯤꯗꯤ ꯐꯒꯠꯂꯑꯕꯅꯤꯅ ꯗꯣꯁ ꯁꯨꯅ ꯆꯥꯊꯣꯛꯑꯁꯦ ꯍꯥꯏꯗꯤ ꯀꯩꯒꯨꯝꯕ ꯐꯒꯠꯂꯛꯇ ꯐꯒꯠꯂ ꯇꯕ ꯇꯥꯔꯗꯤ ꯃꯥꯅ ꯑꯇꯣꯞꯄ ꯍꯤꯗꯥꯛ ꯑꯃꯃꯨꯛ ꯄꯤꯗꯣꯏꯅꯦꯕ
ꯎꯝ
ꯑꯣꯇꯔꯒꯤ ꯑꯣ ꯁꯤꯗꯤ ꯐꯒꯠꯂꯛꯑꯕꯅꯤꯅ ꯁꯤ ꯑꯗꯨꯝ ꯁꯤꯒꯤ ꯍꯤꯗꯥꯛ ꯃꯈꯜꯁꯦ ꯆꯥꯕ ꯐꯔꯅꯤ ꯍꯥꯏꯅ ꯑꯗꯨꯃꯥꯏꯅ ꯇꯧꯔ ꯑꯩꯁꯦ ꯆꯥꯔꯦ ꯑꯗꯨꯒ ꯑꯗꯨꯃꯥꯏꯅ ꯇꯧꯔ ꯐꯈꯤꯌꯦ
ꯑꯗꯨꯗꯤ ꯏꯆꯦ ꯏꯆꯦꯅ ꯗꯣꯛꯇꯔ ꯌꯦꯡꯕꯒꯤ ꯗꯣꯛꯇꯔꯗꯣ
ꯎꯝ
ꯑꯗꯨꯗꯣ ꯍꯣꯃꯤꯌꯣꯒꯤꯅ ꯍꯥꯏꯕꯅꯤꯅ ꯇꯣꯟꯁꯤꯟ ꯀꯩꯀꯥ ꯀꯥꯁꯨ ꯃꯥꯁꯨ ꯌꯦꯡꯕꯖꯥꯠꯂꯥ
ꯑꯣ ꯌꯦꯡꯕꯅꯦ ꯑꯩꯅꯅꯦ ꯃꯣꯏ ꯇꯣꯟꯁꯤꯜ ꯅꯥꯕ ꯃꯤꯁꯤꯡ ꯑꯝ ꯐꯅꯈ꯭ꯔꯕꯅꯦ ꯍꯥꯏꯗꯤ ꯃꯣꯏꯅ ꯇꯣꯟꯖꯤꯟ ꯅꯥꯔꯒ ꯇꯣꯟꯖꯤꯟꯁꯦ ꯑꯗꯨꯝ ꯍꯧꯕ ꯅꯥꯏꯗ꯭ꯔꯥ ꯑꯩꯈꯣꯏꯒꯤ ꯃꯦꯗꯤꯁꯤꯟꯒꯤ ꯆꯥꯕ ꯈꯣꯠꯄ ꯇꯧꯕꯁꯦ
ꯑꯥ
ꯑꯗꯨꯒꯤꯗꯨꯗ ꯃꯣꯏꯁꯨ ꯍꯧꯔ ꯑꯗꯨꯝ ꯇꯧꯕꯗꯨꯗ ꯃꯣꯏꯁꯨ ꯑꯩꯅ ꯍꯥꯏꯕꯤꯔꯦ ꯑꯈꯣꯏꯒꯤ ꯊꯪꯅꯕꯁꯤꯡꯗ
ꯎꯝ
ꯑ ꯃꯣꯏꯁꯨ ꯌꯦꯡꯉꯦ ꯑꯗꯨꯗꯣ ꯌꯦꯡꯉꯒ ꯆꯥꯔ ꯑꯗꯨꯝ ꯐꯈ꯭ꯔꯦ ꯅꯪꯁꯨ ꯆꯠꯅꯤꯡꯉꯤꯔꯕ
ꯍꯣꯏ ꯏꯆꯦ ꯑꯩꯁꯨ ꯑꯃꯨꯛꯇꯪ ꯐꯖꯅ ꯌꯦꯡꯊꯣꯛꯅꯤꯡꯕ